ꯍꯂꯣ
ꯇꯔꯕꯣꯑꯣ ꯏꯕꯨꯉꯣ
ꯍꯜꯂꯣ ꯏꯌꯥꯝꯕ
ꯑꯣ ꯇꯥꯔꯦ ꯇꯥꯔꯦ ꯇꯥꯔꯕꯠꯇ꯭ꯔꯣ ꯇꯥꯔꯕ ꯅꯠꯇ꯭ꯔꯣ ꯇꯥꯔꯕ ꯅꯠꯇ꯭ꯔꯣꯃꯤꯡ ꯇꯥꯗ꯭ꯔꯣ ꯑꯩꯕꯨ ꯇꯥꯏꯌꯦ ꯇꯥꯗ꯭ꯔꯣ ꯑꯩ ꯍꯥꯏꯖꯦ ꯇꯥꯗ꯭ꯔꯣ
ꯍꯜꯂꯣ
ꯑꯩ ꯇꯥꯌꯦꯅꯦ ꯅꯪ ꯇꯥꯗ꯭ꯔꯣ
ꯃꯈꫭꯟ ꯌꯥꯝ ꯇꯞꯄꯦ
ꯇꯞꯄꯅꯤ ꯇꯞꯄꯅꯤ ꯅꯛꯁꯜꯂꯣ ꯕꯣꯂꯨꯝ ꯂꯩꯈꯠꯂꯣ ꯃꯈꯣꯟ ꯌꯥꯝ ꯇꯞꯄꯅꯦ ꯇꯞꯅꯤ ꯃꯈꫭꯟ ꯑꯩ ꯚꯣꯏꯁ ꯌꯥꯗꯕꯅꯦ
ꯆꯥꯛ ꯆꯥꯔꯕꯣ
ꯆꯥꯛ ꯆꯥꯔꯦ ꯅꯪ ꯍꯣꯏ ꯑꯩꯕꯨꯗꯤ ꯆꯥꯔꯦ ꯅꯣꯏ ꯅꯪ ꯆꯥꯔꯕꯣ
ꯇꯥꯔꯦ
ꯀꯩ ꯑꯦꯟꯖꯥꯡ ꯆꯥꯔꯒꯦ
ꯍꯋꯥꯏ ꯊꫭꯡꯕ ꯆꯥꯔꯦ ꯏꯌꯥꯝꯕꯗꯤ
ꯍꯋꯥꯏ ꯈꯠꯇꯔꯣ ꯍꯋꯥꯏ ꯈꯠꯇꯔꯣ
ꯑꯥ ꯍꯣꯏ
ꯅꯠꯇꯦ ꯍꯋꯥꯏ ꯈꯛꯇꯪꯗꯔꯕ ꯆꯥꯔꯤꯁꯦ
ꯍꯋꯥꯏ ꯀꯥꯛꯇꯛ ꯆꯥꯏꯑꯦ
ꯑꯣ ꯑꯗꯨꯗꯤ ꯍꯋꯥꯏ ꯈꯇꯪ ꯆꯥꯕ꯭ꯔꯥ ꯑꯇꯩꯁꯨ ꯆꯥꯕ꯭ꯔꯕ
ꯍꯋꯥꯏꯒ ꯉꯥꯒ
ꯍꯋꯥꯏꯗꯨꯕꯨ ꯀꯌꯥꯝ ꯌꯥꯝꯒꯦ
ꯑꯗꯨꯗꯤ ꯌꯥꯝꯗꯦ
ꯍꯋꯥꯏ ꯍꯋꯥꯏ ꯊꯣꯡꯕ ꯍꯩꯕ꯭ꯔꯣ
ꯍꯥ
ꯍꯋꯥꯏ ꯊꯣꯡꯕ ꯍꯩꯕ꯭ꯔꯥꯕ
ꯍꯩꯌꯦ
ꯍꯋꯥꯏ ꯊꯣꯡꯕ ꯍꯩꯕ꯭ꯔꯕ
ꯍꯋꯥꯏ ꯊꯣꯡꯕ ꯍꯩ ꯑ ꯑꯗꯨꯝ ꯍꯩꯅꯩ ꯍꯥꯎꯋꯤ
ꯍꯋꯥꯏ ꯊꯣꯡꯕ ꯍꯩꯕ꯭ꯔꯥꯕ
ꯍꯩꯌꯦ
ꯑꯣ ꯑꯝꯇ ꯍꯥꯏꯔꯛꯎꯅꯦ ꯀꯃꯥꯏ ꯊꯣꯡꯉꯤ
ꯌ ꯏꯁꯤꯡ
ꯀꯔꯤ
ꯀꯔꯤ ꯍꯥꯏꯕꯅꯣ
ꯆ ꯏꯁꯤꯡ ꯍꯥꯟꯅ ꯁꯧꯍꯜꯂꯒ ꯑꯗꯨꯗ ꯍꯋꯥꯏꯖꯦ ꯑꯃꯨꯛ ꯁꯧꯔꯀꯥꯟꯗ ꯍꯥꯞꯄꯒ ꯎꯝ
ꯏꯁꯤꯡ ꯁꯧꯍꯜꯂꯒ ꯍꯋꯥꯏ ꯍꯥꯞꯇꯣꯏꯔꯣ ꯆꯦꯡ ꯍꯥꯞꯇꯣꯏꯔꯕ
ꯏꯒꯤ ꯍꯋꯥꯏ ꯍꯥꯞꯇꫭꯏꯅꯦ
ꯑꯗꯨꯒ ꯀꯩ ꯀꯩ ꯍꯥꯞꯇꫭꯏꯕ ꯑꯇꯩꯗꯤ
ꯀꯩ ꯁꯥꯡ ꯆꯥꯔꯒꯦ ꯏꯌꯥꯝꯕꯗꯤ
ꯑꯩꯕꯨꯗꯤ ꯌꯦꯟꯗꯦꯝꯅꯦ ꯌꯦꯟꯗꯦꯝꯗꯣ ꯑꯩꯈꯣꯏ ꯍꯤꯡꯒꯣꯜꯗ ꯄꯥꯟꯕ ꯌꯦꯟꯗꯦꯝꯅꯦ ꯑꯈꫭꯏ ꯃꯥꯅ ꯑꯌꯨꯛ ꯉꯟꯇꯥ ꯍꯧꯒꯠꯂ ꯍꯦꯛꯎꯔꯦ
ꯎꯝ
ꯑꯗꯨꯒ ꯌꯦꯟꯗꯦꯝꯗꯣ ꯃꯀꯨ ꯐꯖꯅ ꯈꯣꯛꯇꯣꯛꯑꯦ ꯑꯗꯒꯤꯗꯤ ꯌꯦꯟꯗꯦꯝꯗꯣ ꯐꯖꯅ ꯁꯣꯏꯔꯦ ꯑꯃꯃꯝꯗ ꯑꯣꯏꯅ ꯅꯥꯟꯅ ꯇꯝ ꯇꯝ ꯇꯝ ꯇꯝꯅ ꯁꯣꯏꯔꯦ ꯑꯗꯩ ꯌꯦꯟꯗꯦꯝꯗꯣ ꯐꯖꯅ ꯆꯥꯝ ꯊꯣꯛꯈ꯭ꯔꯦ ꯑꯗꯒꯤ ꯑꯂꯨꯗꯨ ꯃꯀꯨ ꯈꯦꯠꯂꯦ ꯐꯖꯅ ꯑꯗꯨꯒ ꯌꯦꯟꯗꯦꯝꯗꯣ ꯑꯥꯂꯨꯗꯣ ꯕꯣꯛꯁ ꯕꯣꯛꯁ ꯑꯃꯨꯛ ꯀꯛꯑꯦ ꯑꯗꯒꯤ ꯑꯂꯨꯒ ꯌꯦꯟꯗꯦꯝꯕꯗꯣ ꯐꯖꯅ ꯑꯩ ꯍꯥꯏꯖꯦ ꯇꯥꯒꯣꯃꯦ ꯊꯥꯎ ꯊꯥꯎ ꯉꯧꯔꯦ ꯌꯦꯟꯗꯦꯝꯗꯣ ꯑꯂꯨꯗꯨꯒ ꯌꯦꯟꯗꫭꯝꯒ ꯑꯂꯨꯒꯗꫭ ꯊꯥꯎ ꯉꯧꯔꯒ ꯐꯖꯅ ꯊꯣꯡꯉꯦ ꯑꯗꯨꯒ ꯄꯥꯐꯣꯔꯗꯣ ꯊꯥꯎ ꯌꯥꯎꯗꯕꯤꯗ ꯑꯃ ꯇꯥꯎꯔꯦ
ꯖꯤꯛ ꯍꯧꯖꯤꯛꯁꯤꯕꯨ ꯌꯨꯝꯗ ꯑꯗꯨꯝ ꯂꯩꯕ꯭ꯔꯣ
ꯐꯃꯨꯡꯗ ꯎꯞꯄꯒ ꯋꯥꯔꯤ ꯁꯥꯔꯤ ꯅꯪꯒ ꯑꯩꯈꯣꯏ ꯀꯣꯏꯕꯒ ꯆꯠꯇ꯭ꯔꯤꯗ ꯃꯣꯏꯔꯥꯡ ꯆꯠꯄꯩꯗꯣ ꯇꯥꯕ꯭ꯔꯣ ꯃꯣꯏꯔꯥꯡ ꯆꯠꯄꯩꯗꯣ ꯃꯣꯏꯔꯥꯡ ꯆꯠꯄꯩꯗꯣ
ꯑꯥ
ꯑꯗꯨ ꯆꯠꯂꯗꯧꯅꯤ ꯂꯨꯄꯥ ꯂꯤꯁꯤꯡ ꯑꯃ ꯑꯗꯨꯃꯥꯥ ꯈꯥꯏꯅꯅꯤ ꯍꯥꯏꯕꯅꯦ
ꯍꯜꯂꯣ
ꯇꯥ ꯇꯥꯗ꯭ꯔꯣ ꯑꯩꯕꯨꯗꯤ
ꯃꯈꯣꯟ ꯌꯥꯝ ꯇꯞꯄꯦ
ꯑꯣ ꯅꯪ ꯅꯪ ꯏꯁꯄꯤꯀꯔ ꯌꯥꯔꯝꯃꯔꯣꯏ
ꯑꯗꯨ ꯅꯪ ꯏꯃꯨꯡꯒꯤ ꯊꯕꯛ ꯀꯔꯤ ꯀꯔꯤ ꯍꯩꯒꯦ ꯍꯥ
ꯍꯜꯂꯣ
ꯏꯃꯨꯡꯒꯤ ꯊꯕꯛ ꯀꯔꯤ ꯀꯔꯤ ꯍꯩꯒꯦ
ꯏꯃꯨꯡꯒꯤ ꯊꯕꯛ ꯀꯔꯤ
ꯅꯪꯁꯦ ꯏꯃꯨꯡꯒꯤ ꯊꯕꯛ ꯀꯔꯤ ꯀꯔꯤ ꯍꯥꯏꯒꯦꯕ
ꯍꯜꯂꯣ
ꯑ ꯇꯥꯔꯕꯣ
ꯑ ꯇꯥꯔꯦ ꯇꯥꯔꯦ ꯁꯗꯤ ꯌꯥꯔꯦ
ꯅꯪꯕꯨ ꯏꯃꯨꯡꯒꯤ ꯊꯕꯛ ꯀꯔꯤ ꯀꯔꯤ ꯍꯩꯒꯦ ꯍꯥꯏꯕ
ꯏꯃꯨꯡ ꯊꯕꯛꯁꯦ ꯏꯃꯥ ꯃꯇꯦꯡ ꯈꯔ ꯄꯥꯡꯆꯂꯦ ꯀꯩꯅꯣ ꯌꯦꯡꯉꯦ ꯍꯩꯌꯦ
ꯑꯗꯒꯤ ꯆꯦꯡ ꯍꯩꯕꯗꯤ ꯍꯩꯕ꯭ꯔꯥ
ꯍꯥꯏ
ꯥꯋꯥꯏ ꯇꯩꯕꯗꯤ
ꯋꯥꯏ ꯇꯩꯕ ꯈꯛꯇ ꯑꯥ ꯇꯧꯋꯦ
ꯑꯗꯒꯤ ꯅꯪ ꯅꯣꯡꯃꯗ ꯏꯁꯤꯡ ꯂꯤꯇꯔ ꯀꯌꯥ ꯊꯛꯏ
ꯅꯣꯡꯃꯗ ꯂꯤꯇꯔ ꯑꯅꯤ ꯆꯥꯡ
ꯄꯤꯠ ꯄꯤꯠ ꯊꯛꯄ꯭ꯔꯥ ꯅꯠꯇ꯭ꯔꯒ ꯑꯃꯨꯛ ꯊꯛꯏꯉꯩꯗ ꯂꯤꯇꯔ ꯑꯃꯃꯝ ꯆꯥꯡ ꯊꯛꯄ꯭ꯔꯥ
ꯇꯦꯛ ꯇꯦꯛ ꯇꯦꯛ ꯄꯨꯒꯠꯂꯦ
ꯑꯣ ꯑꯗꯩ ꯒꯤꯂꯥꯁꯇ ꯊꯛꯄ꯭ꯔꯣ ꯕꯇꯜ ꯊꯛꯄ꯭ꯔꯣ
ꯕꯣꯇꯜꯗ
ꯌꯥ ꯑꯦ ꯌꯥꯝꯕꯗꯤ ꯊꯛꯇ꯭ꯔꯣ
ꯅꯨꯡꯕꯨ ꯂꯩꯔꯤꯅꯤ
ꯍꯤ
ꯌꯦ
ꯑꯩꯗꯤ ꯂꯤꯇꯔ ꯑꯃꯅ ꯅꯨꯃꯤꯠ ꯍꯨꯝꯅꯤꯗꯦ
ꯇ ꯄꯥꯏꯦ ꯍ
ꯏꯇꯅ ꯍꯅꯤ ꯍꯨꯅꯤ ꯍꯅꯤ ꯆ ꯇꯕ ꯍꯥ
ꯅꯅꯨꯡꯗꯨꯗꯤ ꯑꯗꯨꯝ ꯈꯤꯜꯁꯨ ꯂꯩꯔꯝꯃꯣꯅꯦ
ꯑꯗꯦ ꯅꯪꯦꯟ ꯆꯥꯎꯔ ꯀꯅꯤ ꯏ ꯐꯤꯜꯇꯔ ꯇꯧ ꯇꯧꯔꯥꯅꯤ
ꯎ
ꯃꯤ ꯑꯣꯏꯅ ꯀꯦꯔꯂꯥꯗꯤ ꯅꯨꯡ ꯂꯩꯍꯧꯔꯒꯦ
ꯎ ꯑ ꯌꯥꯎꯗꯤꯦ ꯑꯦ ꯄꯤ ꯏꯅꯪꯁꯨ ꯌꯥꯎꯗꯕ꯭ꯔꯥ ꯅꯠꯇ꯭ꯔꯣ
ꯌꯥꯎꯗꯦ ꯅꯨꯡꯗꯤ ꯂꯩ
ꯃꯔꯛ ꯃꯔꯛꯇ ꯂꯣꯛꯀꯗꯤ ꯊꯨꯡꯕ꯭ꯔꯣ
ꯑꯥ ꯊꯨꯡꯉꯦ ꯑꯃꯨ ꯃꯨꯛ
ꯎꯝ ꯂꯣꯛ ꯊꯨꯡꯉꯗꯤ ꯅꯥꯇꯣꯟ ꯐꯨꯜꯂꯝꯒꯅꯤ
ꯁꯣꯔ ꯍꯣꯟꯕ ꯋꯥꯏ
ꯍꯣꯏ ꯎꯝ ꯑꯗꯒꯤ ꯅꯥꯀꯣꯡꯗꯨ ꯉꯋꯥ ꯉꯥꯡꯕꯗꯗꯨ ꯈꯣꯡꯕꯅꯦ
ꯎꯝ ꯈꯣꯡꯉꯤ
ꯏꯁꯥꯖꯨ ꯅꯨꯡꯉꯥꯏꯇꯕꯅꯤ
ꯍꯣꯏ
ꯎꯝ ꯄꯦꯔꯥ ꯁꯤꯇꯥꯃꯣꯜ ꯆꯥꯗ꯭ꯔ ꯂꯣꯛ ꯊꯨꯡꯉꯗꯤ
ꯎꯝ ꯆꯥꯏ
ꯑꯗ ꯑꯩꯅ ꯈꯪꯅꯤꯡꯉꯤꯖꯤ ꯄꯦꯔꯥꯁꯤꯇꯥꯃꯣꯜꯅ ꯑꯩꯈꯣꯏꯒꯤ ꯍꯛꯆꯥꯡꯖꯤꯗ ꯁꯤ ꯃꯐꯝꯖꯤꯗ ꯅꯥꯔꯤꯖꯦ ꯀꯃꯥꯏꯅ ꯈꯪꯉꯤꯅꯣ
ꯑꯗꯨꯅꯦ ꯈꯪꯅꯤꯡꯉꯤꯖꯦ ꯑꯩꯖꯨ
ꯅꯣꯏꯗꯩꯅ ꯑꯩꯈꯣꯏꯕꯥꯎ ꯂꯥꯛꯄꯖꯦ ꯂꯝꯕꯤꯖꯦ ꯑꯥ ꯅꯣꯏꯗꯒꯤ ꯊꯣꯛꯂꯛꯄꯒ ꯒꯣꯂꯥꯏꯖꯦ ꯌꯦꯠꯂꯣꯝꯗ ꯊꯦꯛꯑꯅꯤ ꯑꯣꯏꯔꯣꯝꯗ ꯊꯦꯛꯑꯅꯤꯀꯣ
ꯎꯝ ꯎꯝ ꯗꯥꯏ ꯆꯨꯝꯅ ꯑꯗꯨꯝ ꯂꯥꯛ ꯌꯥꯏ
ꯑꯣꯟꯗꯦ ꯅꯣꯏꯗꯩ ꯊꯂꯛꯑꯅꯤ ꯑꯣꯏꯔꯣꯝꯗ ꯊꯦꯛꯑꯅꯤ ꯆꯨꯝꯗꯔꯤꯡ ꯊꯧꯔꯛꯑꯅꯤꯀꯣ
ꯎꯝ
ꯆꯨꯝꯗꯔꯤꯡ ꯊꯧꯔꯥꯅꯤ ꯑꯗꯒꯤꯗꯤ ꯑꯥ ꯑꯗꯩꯗꯤ ꯁꯨꯝ ꯊꯧꯔꯅꯤ ꯑꯗꯩꯗꯤ ꯌꯦꯒꯦꯠꯂꯣꯝꯗ ꯑꯃꯨꯛ ꯈꯤꯇꯪ ꯂꯩꯔꯅꯤꯀꯣ
ꯑꯝ
ꯑꯗꯒꯤꯗꯤ ꯑꯗꯩꯗꯤ ꯁꯨꯝ ꯊꯧꯔꯅꯤ ꯆꯨꯞꯅꯤꯡ ꯊꯧꯔꯅꯤ ꯑꯣꯏꯔꯣꯝꯗ ꯑꯃꯨꯛ ꯊꯦꯛꯑꯅꯤ ꯆꯨꯝꯗꯔꯤꯡ ꯑꯗꯨ ꯊꯧꯔꯛꯑꯅꯤ ꯑꯗꯒꯤꯗꯤ ꯌꯦꯠꯂꯣꯝꯗ ꯑꯃꯨꯛ ꯊꯦꯛꯑꯅꯤ ꯑꯗꯒꯤ ꯑꯃꯨꯛ ꯈꯔ ꯊꯧꯔꯛꯑꯅꯤ ꯊꯧꯔꯛꯑꯅꯤ ꯊꯧꯔꯛꯑꯅꯤ ꯔꯥꯎꯟ ꯑꯣꯏ ꯀꯩꯑꯣꯏ ꯊꯧꯔꯛꯑꯅꯤ ꯑꯣꯏꯔꯣꯝꯗ ꯊꯦꯛꯆꯠꯂꯒ ꯑꯗꯨꯝ ꯌꯧꯗꯣꯏꯅꯦꯕ ꯑꯩꯈꯣꯏ ꯌꯨꯝꯖꯦ
ꯎꯝ ꯌꯥꯎꯗꯣꯏꯅꯤ
ꯑꯥ
ꯈ꯭ꯋꯥꯏ ꯁꯝ ꯈ꯭ꯋꯥꯏ ꯁꯝꯕ ꯑꯝꯗꯤ ꯍꯥꯏꯔꯛꯑꯣꯔꯥ
ꯍꯜꯂꯣ
ꯈ꯭ꯋꯥꯏ ꯁꯝꯕ ꯑꯃ ꯍꯥꯏꯔꯧꯔꯕ
ꯍꯥꯏꯔꯧꯅꯦ
ꯆꯦꯠꯇꯥ ꯍꯦꯂꯤꯀꯨꯇꯔꯗ ꯂꯥꯛꯄ ꯆꯨꯝꯗꯤꯡ ꯆꯨꯝꯅ
ꯍꯧꯖꯤꯛꯁꯤꯕꯨ ꯍꯧꯖꯤꯛꯁꯤꯕꯨ ꯀꯔꯤ ꯍꯟꯖꯥꯡꯅ ꯈꯥꯏ ꯍꯧꯒꯦ
ꯍꯧꯖꯤꯛꯁꯦ ꯑꯩꯗꯤ ꯁꯥꯟꯅꯗꯤ ꯍꯥꯎ ꯃꯥꯜꯂꯦ ꯋꯦꯗꯔꯖꯤ ꯀꯩꯅꯣ
ꯑꯣ ꯑꯁ ꯀꯔꯤ ꯀꯔꯤ ꯁꯥꯥꯟꯅꯣ ꯅꯪ ꯆꯥꯅꯤꯡ ꯑꯥ ꯑꯣꯛ ꯆꯥꯅꯤꯡꯉꯦꯕ ꯑꯣꯛ ꯆꯥꯅꯤꯡꯉꯦꯕ ꯑꯣ ꯑꯣꯛ ꯁꯤꯕꯨ ꯀꯤꯂꯣꯗ ꯀꯌꯥ ꯄꯤꯖꯥꯅꯣ
ꯑꯥ ꯆꯍꯨꯝꯂꯥ ꯑꯗꯥꯏꯃꯨꯛ ꯆꯥꯡꯗ ꯂꯩꯕꯅꯤ
ꯑꯣꯛꯇ ꯆꯍꯨꯝ ꯄꯤꯔꯒꯗꯤ ꯆꯥꯝ ꯆꯠꯄꯤ ꯑꯍꯨꯝꯅꯤꯅꯦ
ꯎꯝ
ꯆꯥꯍꯨꯝ ꯄꯤꯔꯒꯗꯤ ꯍꯣꯡꯉꯤꯅꯦ
ꯍꯣꯡꯉꯦ
ꯑꯣ ꯑꯁ
ꯐꯖꯤ ꯁꯥꯟꯅꯔꯤ
ꯃꯤꯖꯀꯦ ꯑꯍ ꯑꯩ ꯨꯡꯕ ꯑꯗꯨꯅ ꯁꯅ
ꯎꯝ
ꯍꯤꯡꯒꯣꯜꯗ ꯍꯤꯡꯒꯣꯜꯗꯨꯕꯨ ꯀꯔꯤ ꯀꯩ ꯄꯥꯟꯒꯦ
ꯍꯤꯡꯒꯣꯜꯁ ꯍꯧꯖꯤꯗꯤ ꯏꯟꯖꯥꯡ ꯅꯥꯄꯤ ꯀꯣꯛꯑꯒ ꯁꯥꯗꯥꯔꯦ ꯊꯥꯔ
ꯏꯟꯖꯥꯡ ꯅꯥꯄꯤꯒ ꯁꯥꯟꯅꯥꯔꯛꯏꯒ ꯅꯥꯄꯤꯁꯨ ꯊꯥꯕ꯭ꯔꯥ ꯏꯕꯣ
ꯃꯤꯒꯤ ꯃ ꯃꯇꯝ ꯅ ꯑꯗꯨꯝ ꯄꯥꯎꯔꯦ
ꯀꯔꯤ ꯌꯦꯟꯖꯥꯡꯅꯣ ꯊꯥꯔꯤꯕꯣ
ꯎꯝ ꯃꯥꯏꯔꯥꯟ ꯃꯣꯔꯣꯛ ꯎꯝ ꯈꯔ ꯈꯔ ꯋꯥꯠꯄꯗꯨꯅꯤ ꯂꯥꯛꯄꯤꯔꯝꯃꯦꯅ ꯈꯜꯂꯦ
ꯀꯥꯡ ꯀꯣꯏꯕ ꯆꯠꯂꯣꯏꯗ꯭ꯔꯣ
ꯊꯥꯡ ꯀꯣꯏ ꯆ ꯆꯠꯀꯅꯤ ꯆꯠꯂꯣꯏꯗ꯭ꯔꯣ
ꯆꯠꯇꯣꯏꯅꯦ ꯀꯔꯝꯁꯨ ꯆꯠꯇꯣꯏꯅꯣ
ꯀꯣꯅꯨꯡ ꯃꯃꯥꯡꯗ
ꯑ ꯏ ꯏꯅꯦ
ꯎꯝ ꯑꯦ ꯑꯦ
ꯅꯨꯡꯁꯤꯁꯤꯕꯨ ꯋꯥꯕ꯭ꯔꯥ ꯅꯨꯡꯉꯥꯏꯕ꯭ꯔꯣ
ꯑ ꯋꯥꯅꯅꯨꯡꯉ ꯍꯥꯏꯔꯗꯨꯅꯤ
ꯉꯔꯥꯡꯗꯤ ꯃꯦꯆꯤꯟꯅ ꯀꯥꯈ꯭ꯔꯦꯅꯦ
ꯎꯝ ꯀꯒꯅꯤ
ꯎ ꯗꯕ꯭ꯂꯤꯎ ꯗꯕ꯭ꯂꯤꯎ ꯏꯒꯥꯟꯅꯩꯅꯤꯅꯦ ꯔꯦ ꯐꯤꯒ ꯃꯣꯏ
ꯀꯥꯗꯅ ꯑꯣꯔꯤꯅ ꯑ ꯀꯣꯁꯟ ꯈꯔꯄ ꯊꯥꯔ
ꯎꯝ
ꯍꯥꯏꯣ ꯌꯥꯎꯗꯦꯗ ꯀꯩꯅꯣꯗꯨ ꯍꯥꯏꯗꯤ ꯆꯞ ꯃꯥꯟꯅꯕ ꯕꯣꯜꯅꯦꯕ ꯑ ꯎ ꯑꯥꯔꯖꯦꯟꯇꯤꯅꯥꯒꯤ ꯂꯧꯔꯒ ꯑꯃ ꯏꯖꯤꯞꯀꯤ ꯂꯧꯈꯤꯗꯕ ꯕꯣꯟꯗꯣ ꯆꯞ ꯃꯥꯟꯅꯩꯅꯦꯕ ꯐꯥꯔ ꯍꯥꯏꯗꯤ ꯐꯥꯔꯃꯅꯔꯁꯦ ꯄꯨꯂꯞ ꯂꯧꯔꯣꯕ
ꯃꯣꯏꯅ ꯕꯥꯔ ꯌꯦꯡꯉꯤꯅꯦꯅ ꯇꯧꯁꯤꯜꯂꯒ
ꯋꯥꯊꯤ ꯇꯧꯁꯜꯂꯨ
ꯊꯥꯏꯅ ꯁꯦꯡꯅ ꯍꯧꯅꯔ ꯍꯥꯏꯒꯗꯕꯅꯦ ꯀꯟꯇ꯭ꯔꯤ